ꯑꯣ ꯇꯥꯕ꯭ꯔꯣ ꯑꯧ ꯇꯥꯔꯦ ꯇꯥꯥꯏꯌꯦ
ꯇꯥꯕ꯭ꯔꯣ
ꯑꯧ ꯇꯥꯏꯌꯦ ꯇꯥꯏꯌꯦ
ꯎꯝ ꯋꯥ ꯈꯔ ꯀꯟꯅ ꯉꯥꯡꯉꯨꯅꯦ
ꯌꯥꯝ ꯇꯞꯄ꯭ꯔꯥ
ꯍꯣꯏ ꯌꯥꯝ ꯇꯞꯄꯦ
ꯑꯣ ꯀꯟꯅ ꯉꯥꯡ ꯌꯥꯗ ꯇꯧꯔꯤꯅꯦ
ꯀꯩꯗꯧꯔꯤꯅꯣ
ꯁꯨꯝ ꯂꯩꯔꯝꯕꯅꯦ
ꯌꯨꯝꯗꯔ ꯅꯠꯇ꯭ꯔꯒ
ꯌꯨꯝꯗ ꯂꯩꯇꯦ ꯍꯣꯁꯇꯦꯜꯗ ꯂꯩꯌꯦ
ꯑꯣꯍꯣ ꯀꯣꯂꯦꯖ ꯀꯥꯕ꯭ꯔꯥ
ꯑꯥ ꯉꯁꯤꯗꯤ ꯆꯠꯇ꯭ꯔꯦ
ꯀꯔꯤꯒꯤ
ꯉꯁꯤꯗꯣ ꯁꯨꯝ ꯇꯜꯂꯛꯑꯕ ꯀ꯭ꯂꯥꯁꯇꯣ ꯌꯥꯝꯅ ꯂꯩꯇꯕ ꯑꯗꯨꯒꯤ
ꯄꯩꯁꯥ ꯇꯥꯟꯕ ꯍꯧꯕꯒꯤ ꯑꯣꯏꯔꯝꯒꯅꯤ
ꯑꯥ ꯅꯠꯇꯦ ꯅꯠꯇꯦ ꯑꯗꯨꯝ ꯀ꯭ꯂꯥꯁ ꯇꯨ ꯑꯃꯈꯛꯇꯪ ꯂꯩꯕ ꯑꯗꯨꯒꯤ ꯆꯠꯇ꯭ꯔꯕ
ꯑꯥ ꯁꯃꯦꯁꯇꯔ ꯀꯌꯥ ꯀꯕꯥꯅꯣ
ꯍꯧꯖꯤꯛꯁꯦ ꯀꯣꯔꯁ ꯋꯥꯛ ꯇꯧꯔꯤ
ꯑꯣ ꯋꯥ ꯇꯞꯅ ꯌꯥꯝ ꯌꯥꯝ ꯇꯞꯅ ꯉꯥꯡꯉꯤꯅꯦ ꯀꯅꯥꯕꯨ ꯀꯤꯕ꯭ꯔꯥ ꯅꯪ
ꯑꯣꯏ ꯑꯩ ꯏꯃꯥꯟꯅꯕꯤꯁꯨ ꯋꯥꯔꯤ ꯁꯥꯟꯅꯕꯀꯣ ꯑꯗꯨꯒꯤ
ꯑꯥ ꯂꯣꯠꯂꯒ ꯇꯧꯔꯨꯕ ꯃꯥꯜꯂꯦꯗ ꯑꯗꯣ ꯅꯪꯒꯤ
ꯑꯗꯣ ꯇꯞꯄꯁꯨ ꯐꯖꯅ ꯇꯥꯕ ꯅꯠꯇ꯭ꯔꯣ
ꯑꯩꯁꯨ ꯀꯩ ꯍꯥꯏꯁꯤꯔꯥ ꯀꯦꯆ ꯑꯞ ꯇꯧꯕ ꯉꯝꯗꯕꯀꯣ
ꯑꯣ ꯑꯣ
ꯎ
ꯇꯥꯔꯕ
ꯇꯥꯏ ꯇꯥꯏ ꯑꯩꯒꯤ ꯂꯣꯟ ꯅꯠꯇꯕꯅꯤꯅꯀꯣ
ꯑꯧ ꯑꯧ
ꯑꯩꯒꯤ ꯂꯣꯟꯁꯦ ꯈꯔ ꯈꯣꯏꯕꯅꯦ
ꯑꯗꯨꯝ ꯑꯟꯗꯔꯁꯇꯦꯟ ꯇꯧꯋꯦ ꯎꯝ ꯀꯩꯗꯧ ꯎꯝ ꯆꯥꯔꯦ ꯆꯥꯔꯦ ꯅꯪꯗꯤ
ꯆꯥꯗ꯭ꯔꯦꯗ ꯑꯩꯗꯤ
ꯀꯩꯅꯣ ꯌꯥꯝ ꯊꯦꯡꯗ꯭ꯔꯣ
ꯊꯦꯡꯉꯦ ꯍꯣꯏ ꯑꯗꯣ ꯉꯔꯥꯡ ꯕꯣꯜ ꯌꯦꯡꯕꯒꯤꯀꯣ
ꯑꯣ
ꯊꯦꯡꯅ ꯍꯧꯒꯠꯄꯒꯤ
ꯕꯣꯜꯗ ꯊꯋꯥꯏ ꯌꯥꯝ ꯌꯥꯎꯋꯤ ꯀꯣ
ꯑꯗꯨꯝ ꯍꯣꯏ ꯍꯣꯏ ꯑꯩꯗꯤ ꯕꯣꯜ ꯌꯥꯝ ꯄꯥꯝꯕꯒꯤ ꯀꯩꯒꯤ ꯀꯔꯤꯒꯤ
ꯅꯨꯡꯗꯥꯡ ꯑꯗꯨꯝ ꯑꯣꯏ ꯊꯦꯡꯉꯀꯥꯟꯗ
ꯀ꯭ꯂꯥꯁ ꯆꯠꯇ꯭ꯔꯗꯤ ꯑꯗꯨꯝ ꯌꯦꯡꯕ ꯌꯥꯏꯗꯅ
ꯎꯝ ꯑꯗꯣ ꯑꯗꯨꯝ ꯆꯠꯄꯅꯤꯅꯅꯦ ꯅꯣꯡꯉꯥꯜꯂꯒ ꯋꯥꯏꯑꯦꯕ ꯑꯍꯤꯡꯗꯣ ꯇꯨꯝꯗ꯭ꯔꯒꯗꯤ
ꯑ
ꯎꯝ
ꯀ꯭ꯂꯥꯁ ꯆꯠꯇ꯭ꯔꯗꯤ ꯑꯍꯤꯡ ꯑꯣ ꯅꯗꯦ ꯑꯍꯤꯡ ꯍꯥꯏꯁꯤꯔ ꯗꯦ ꯇꯥꯏꯝꯗꯣ ꯆꯨꯝꯃꯦꯦꯛ
ꯎꯝ ꯎꯝ
ꯑꯗ ꯑꯍꯤꯡ ꯇꯨꯝꯕ ꯌꯥꯗꯕꯣ ꯑꯃꯨꯛꯀ ꯅꯨꯡꯗꯥꯡꯗ ꯌꯦꯡꯂꯡꯒ
ꯑꯩ ꯒ꯭ꯌꯥꯟ ꯇꯥꯗꯦ ꯅꯪꯅ ꯍꯥꯏꯗꯣꯛꯑꯣ
ꯕꯣꯜ ꯊꯦꯡꯅ ꯌꯦꯡꯒ ꯅꯨꯡꯗꯥꯡꯗ ꯌꯦꯡꯒ ꯀ꯭ꯂꯥꯁ ꯅꯪ ꯆꯠꯇ꯭ꯔꯗꯤ ꯑꯍꯤꯡꯗ ꯑꯗꯨꯝ ꯇꯨꯝꯕ ꯌꯥꯗ꯭ꯔꯕꯣ ꯍꯥꯏꯕꯅꯤꯗ ꯑꯍꯤꯡ ꯗꯦ ꯇꯥꯏꯝ ꯗꯦ ꯇꯥꯏꯝꯗꯣ ꯑꯍꯤꯡ ꯍꯥꯏꯕ꯭ꯔꯥ
ꯅꯠꯇꯦ
ꯑꯗꯨꯒꯤꯅꯦ ꯑꯩꯅ ꯉꯁꯥꯏ ꯍꯥꯡꯉꯒ ꯅꯪꯅ ꯍꯣꯏ ꯍꯥꯏꯕꯒꯤꯅꯦ
ꯑꯣ ꯑꯌꯨꯛ ꯅꯨꯡꯊꯤꯜꯗ
ꯍꯣꯏ ꯍꯣꯏ ꯍꯣꯏ ꯑꯌꯨꯛ ꯅꯨꯡꯊꯤꯗ ꯑꯗꯨꯝ ꯇꯨꯝꯕ ꯌꯥꯗ꯭ꯔꯕꯣ ꯍꯥꯏꯕꯅꯤꯅ
ꯑꯗꯣ ꯀ꯭ꯂꯥꯁꯇꯤ ꯑꯗꯨꯝ ꯆꯠꯂꯦ ꯉꯁꯤ ꯈꯛꯇ ꯆꯠꯇꯕꯅꯦ ꯑꯗꯣ ꯀ꯭ꯂꯥꯁ ꯆꯠꯇ꯭ꯔꯁꯨ ꯑꯇꯣꯞꯄ ꯊꯕꯛ ꯂꯩꯌꯦꯕꯀꯣ
ꯑ
ꯑꯗꯨ ꯆꯠꯇꯣꯏꯅꯦ ꯍꯧꯖꯤꯛꯄꯨꯗꯤ ꯋꯥꯠꯂꯤꯕ ꯃꯇꯝꯗꯣ
ꯊꯕꯛ ꯌꯥꯝ ꯆꯤꯟꯕ ꯃꯥꯜꯂꯦꯗ
ꯑ ꯌꯥꯝ ꯆꯤꯟꯕꯕꯨꯗꯤ ꯅꯠꯇꯦꯗ
ꯍꯦꯟ ꯍꯣꯔꯦꯟ ꯋꯥꯔꯤ ꯁꯥꯕ ꯑꯃꯨꯛ ꯐꯪꯒꯗ꯭ꯔꯥ
ꯅꯨꯡꯗꯥꯡꯗ ꯌꯥꯅꯤꯌꯦ
ꯑꯥ
ꯑꯩ ꯉꯔꯥꯡ ꯑꯩ ꯉꯁꯥꯏ ꯍꯥꯏꯔꯝꯗ꯭ꯔꯥ ꯅꯨꯡꯗꯥꯡꯗ ꯑꯣꯏꯅ ꯁꯥꯁꯦꯅ
ꯑꯥ
ꯑꯩ ꯍꯥꯏꯗꯤ ꯍꯥꯏ ꯅꯪꯉꯣꯟꯗ ꯅꯠꯇ꯭ꯔꯣ ꯑꯣꯏꯅ ꯍꯥꯏꯈꯤꯕꯗꯣ ꯃꯦꯁꯦꯁꯇ ꯑ ꯑꯧ
ꯏꯃꯥꯟꯅꯕꯅ ꯅꯪꯒꯤ ꯅꯝꯕꯔ ꯊꯥꯔꯛꯄꯅꯦ ꯅꯪꯕꯨꯁꯨ ꯀꯣꯜ ꯇꯧꯕꯤꯌꯣꯅ
ꯍꯣ ꯀꯅꯥꯅꯣ
ꯈꯪꯗꯦꯗ ꯅꯪꯗ ꯃꯥꯒꯤ ꯅꯝꯕꯔ ꯑꯣꯏꯔꯗꯤ ꯈꯪꯔꯝꯒꯅꯤ
ꯑꯩꯒ ꯋꯥꯔꯤ ꯁꯥꯟꯅꯕ ꯃꯤ ꯑꯣꯏꯔꯦ ꯖꯥꯠꯂꯣ
ꯃꯥꯅꯦ ꯍꯣꯏ ꯌꯥꯝ ꯇꯣꯏꯅ ꯁꯥꯟꯅꯕ ꯃꯥꯜꯂꯦꯗ
ꯑꯣ ꯀꯔꯝꯕꯅꯣ ꯑꯩꯗꯤ ꯈꯪꯗꯦ ꯑꯗꯨꯝ ꯑꯗꯨꯝ ꯁꯥꯏꯌꯦꯕꯀꯣ ꯑꯩꯗꯣ ꯋꯥꯔꯤꯗꯣ
ꯑ
ꯎꯝ ꯑꯗꯨꯅ ꯀꯔꯝꯕꯅꯣ ꯈꯪꯗ꯭ꯔꯦ ꯍꯣꯏ ꯇꯥꯛꯑꯒꯕꯨꯗꯤ ꯈꯪꯕꯁꯨ ꯌꯥꯏ
ꯑꯩꯈꯣꯏ ꯑꯩꯗꯤ ꯅꯣꯏꯒꯤ ꯃꯤꯗꯀꯣ ꯌꯥꯝꯅ ꯁꯥꯅꯤꯡꯕꯅꯦꯕ ꯑꯗꯣ ꯐꯪꯅꯕ
ꯑꯣ ꯀꯔꯤꯒꯤꯅꯣ
ꯍꯥꯏꯕꯗꯤ ꯅꯣꯏꯒꯤ ꯃꯤꯗꯤ ꯋꯥ ꯌꯥꯝ ꯍꯩꯌꯦꯗꯅ ꯋꯥꯔꯤ ꯁꯥꯕ
ꯑꯩꯈꯣꯏꯅꯗꯤ ꯅꯣꯏꯗ ꯋꯥꯔꯤ ꯁꯥꯕ ꯍꯥꯏꯩ ꯈꯜꯂꯤꯅꯦ
ꯅꯣꯏ ꯅꯣꯏ ꯂꯣꯟꯗ ꯍꯩꯕꯒꯤꯀꯣ ꯀꯩꯗꯤ ꯋꯥꯔꯤ ꯁꯥꯕ ꯄꯥꯝꯃꯦꯕ ꯅꯣꯏꯩꯅ
ꯑꯣ ꯑꯣ ꯑꯣ
ꯋꯥꯔꯤ ꯁꯥꯕ ꯐꯪꯗꯕ ꯑꯗꯨꯅ
ꯎꯝ ꯑꯣ ꯃꯩꯇꯩꯗ ꯅꯠꯇ꯭ꯔꯣ
ꯃꯥꯅꯦ
ꯅꯪ ꯀꯅꯥꯝꯇ ꯃꯩꯇꯩ ꯀꯅꯥꯝ ꯑꯣꯏ ꯁꯥꯟꯅꯗꯕ꯭ꯔꯣ ꯍꯥꯟꯅ
ꯁꯥꯗꯦ
ꯑꯩꯅ ꯐꯥꯔꯁ ꯑꯣ ꯎꯝ ꯑꯗꯨꯗꯤ ꯅꯨꯡꯉꯥꯏꯕ꯭ꯔꯣꯪ ꯃꯩꯇꯩꯒ ꯋꯥꯔꯤ ꯁꯥꯟꯅꯕꯁꯦ
ꯅꯨꯡꯉꯥꯏꯌꯦ ꯌꯥꯝ ꯅꯨꯡꯉꯥꯏꯌꯦ
ꯑꯣ ꯐꯔꯦ ꯐꯔꯦ ꯑꯗꯨꯗꯤ
ꯑꯩꯁꯦ ꯋꯥꯔꯤ ꯁꯥꯕꯁꯨ ꯍꯩꯇꯕꯒꯤꯀꯣ
ꯎꯝ ꯍꯩꯁꯤꯗꯤ ꯁꯥꯔꯤꯁꯤꯅꯤ ꯀꯩꯅꯣ ꯋꯥꯔꯤ ꯍꯥꯏꯕꯕꯨ
ꯑꯩꯈꯣꯏꯗꯤ ꯑ ꯍꯥꯏꯔꯣ
ꯅꯪ ꯀꯩꯅꯣ ꯇꯧꯗ꯭ꯔꯤꯕꯣ ꯆꯠꯊꯣꯛ ꯈꯣꯠꯇꯣꯛꯀꯗꯕ ꯑꯝꯇ ꯂꯩꯇꯕ꯭ꯔꯣ
ꯀꯩ ꯍꯥꯏꯕ
ꯊꯕꯛ ꯀꯩꯀꯥ ꯑꯝꯇ ꯂꯩꯇꯕꯔꯣ ꯆꯠꯊꯣꯛꯀꯗꯕ ꯍꯥꯏꯕ
ꯑꯍꯣꯏ ꯂꯩꯇꯦꯗ
ꯑꯣ ꯑꯣ
ꯌꯨꯝꯗ ꯑꯗꯨꯝ ꯂꯩꯕꯅꯦ
ꯑꯣ ꯅꯣꯏ ꯌꯨꯝ ꯏꯝꯐꯥꯜꯗꯒꯤ ꯂꯥꯛꯄ꯭ꯔꯣ ꯑꯅꯛꯄ꯭ꯔꯣ
ꯑꯩꯈꯣꯏꯁꯦ ꯁꯤ ꯇꯝꯄꯥꯛꯇ ꯕꯔꯥ ꯂꯩꯕꯅꯦꯕ
ꯑꯣ
ꯑꯗꯨꯒ ꯑꯩ ꯈꯨꯜꯕꯨꯗꯤ ꯂꯥꯞꯄꯦ
ꯑꯣ ꯍꯧꯖꯤꯛꯅ ꯀꯥꯏꯗ ꯂꯩꯒꯦ ꯌꯨꯝꯗ
ꯍꯧꯖꯤꯛꯁꯦ ꯕꯔꯥꯗ ꯂꯩꯕꯅꯦ
ꯑꯣ
ꯆꯤꯡ ꯆꯤꯡ ꯀꯥꯕꯗ ꯈꯪꯕ꯭ꯔꯥ ꯆꯤꯡ ꯀꯥꯕ ꯆꯆꯍꯥꯎꯎꯁꯤꯡꯗ
ꯑ ꯁꯤ ꯀꯗ
ꯑꯗꯨ ꯃꯈꯥ ꯃꯥꯅꯦ ꯑꯗꯨ ꯃꯈꯥꯗ ꯂꯩꯕꯅꯦ
ꯑꯦ ꯑꯩꯈꯣꯏ ꯑꯗꯨꯝ ꯂꯥꯛꯑꯝꯃꯤ ꯀꯩꯅꯣ ꯑꯗꯨꯗꯤ ꯊꯦꯡꯅ ꯌꯥꯏꯅꯦ ꯑꯩꯈꯣꯏꯁꯦ
ꯑꯦ ꯂꯥꯞꯇꯦ ꯍꯥꯏꯕ꯭ꯔꯣ
ꯅꯠꯇꯦ ꯑꯩꯈꯣꯏꯗꯣ ꯑꯗ ꯂꯥꯛꯏ ꯍꯥꯏꯕ ꯑꯩꯈꯣꯏ ꯏꯃꯥꯟꯅꯕ ꯏꯃꯥꯟꯅꯕꯤꯁꯤꯡ ꯂꯩꯌꯦꯕ ꯑꯗꯨꯋꯥꯏꯗ
ꯑ ꯍꯣ
ꯎꯝ ꯑꯩꯈꯣꯏ ꯆꯤꯡ ꯀꯥꯕꯒ ꯂꯥꯛꯑꯦ ꯃꯔꯛ ꯃꯔꯛꯇ
ꯅꯪꯗꯤ ꯀꯌꯥꯝ ꯂꯥꯞꯄꯦ ꯑꯗꯨ
ꯑꯩꯈꯣꯏꯗꯤ ꯑꯩꯈꯣꯏ ꯌꯨꯝꯗꯤ ꯏꯝꯐꯥꯜꯗꯒꯤ ꯈꯔ ꯆꯠꯊꯔꯛꯑꯦ ꯎꯝ ꯇ꯭ꯋꯦꯟꯇꯤ ꯊ꯭ꯔꯤ ꯇ꯭ꯋꯦꯟꯇꯤ ꯐꯣꯔ ꯏꯝꯐꯥꯜꯗꯒꯤꯅꯦ ꯇ꯭ꯋꯦꯟꯇꯤ ꯊ꯭ꯔꯤ ꯇ꯭ꯋꯦꯟꯇꯤ ꯐꯣꯔ ꯀꯤꯂꯣꯃꯤꯇꯔ ꯇꯔ ꯑꯣꯏꯌꯦꯕ
ꯍꯥꯥ
ꯑꯗꯣ ꯍꯧꯖꯤꯛꯄꯨꯗꯤ ꯑꯦꯝ ꯌꯨꯗ ꯂꯩꯌꯦꯕ ꯑꯩꯈꯣꯏꯗꯣ
ꯑꯣ ꯍꯣꯏ ꯍꯣꯏ ꯍꯣꯏ ꯑꯦꯝ ꯌꯨꯗꯁꯨ ꯑꯩꯈꯣꯏ ꯑꯗꯨꯝ ꯂꯥꯛꯄꯅꯦ ꯕꯣꯂꯤꯕꯣꯜ ꯁꯥꯟꯅꯅꯕꯀꯣ
ꯑꯣ ꯑꯣ ꯑꯣ ꯑꯣ ꯑꯣ ꯑꯥ ꯇꯥꯟ ꯆꯥꯗ꯭ꯔꯗꯤ ꯊꯦꯡꯅꯔꯝꯕꯁꯨ ꯌꯥꯏꯗ ꯈꯪꯅꯗꯕꯩ ꯑꯣꯏꯔꯝꯅꯤ
ꯑꯗꯨ ꯅꯃꯥꯟꯅꯕꯤꯁꯤꯡꯗꯤ ꯀꯥꯏꯗ ꯂꯩꯕꯅꯣ
ꯍꯥꯏꯕꯗꯤ
ꯁꯤ ꯅꯣꯏ ꯆꯤꯡ ꯆꯠꯄ ꯑꯗ ꯌꯥꯎꯕꯗꯣ
ꯀꯩꯅꯣꯗ ꯂꯩꯌꯦ ꯑꯗꯥꯏꯒꯤ ꯂꯩꯔꯛ ꯑꯃ ꯅꯣꯏ ꯆꯤꯡ ꯍꯦꯛ ꯀꯨꯝꯃꯛꯄꯒꯤꯗ ꯂꯩꯔꯛ ꯑꯃ ꯆꯪꯈꯤꯕꯗꯣ
ꯁꯤꯅꯝ ꯁꯤꯅꯝꯗ ꯁꯤꯅꯝ ꯂꯩꯀꯥꯏꯗ ꯑꯣꯏꯔꯝꯒꯅꯤꯗ ꯑꯗꯨꯗꯤ
ꯅꯠꯇꯦꯗ‌ꯦ ꯆꯤꯡ ꯑꯥ ꯆꯤꯡꯗꯣ ꯀꯨꯝꯃꯛꯑꯦꯗꯅ
ꯑꯥ
ꯆꯤꯡ ꯃꯈꯣꯡꯗꯨꯗꯒꯤ ꯂꯩꯔꯛ ꯑꯃ ꯏꯁꯇ꯭ꯔꯦꯠꯇ ꯆꯪꯕ ꯑꯃ ꯂꯩꯕꯅꯤ ꯗꯥꯏꯔꯦꯛ ꯑꯗꯨꯝ ꯑꯣꯄꯣꯖꯤꯠ ꯑꯣꯏꯅ
ꯑꯥ ꯑꯥ ꯈꯪꯉꯦ
ꯑꯥ ꯑꯗꯨꯗꯩꯗꯒꯤ ꯏꯃꯥꯟꯅꯕ ꯑꯃꯁꯨ ꯒꯥꯔꯤ ꯄꯥ꯭ꯔꯛ ꯑꯗꯥꯏꯗ ꯒꯥꯔꯤ ꯄꯥꯔꯛ ꯇꯧꯋꯦꯗꯅ ꯑꯥ ꯑꯗꯨꯒꯤ ꯄꯥꯔꯛ ꯇꯧꯕꯗ ꯑꯥ ꯑꯗꯩꯗ ꯌꯥꯎꯋꯦꯕ ꯏꯃꯥꯟꯅꯕ ꯑꯃꯖꯨ ꯑꯗꯨꯝ ꯃꯣꯏ ꯂꯩꯀꯥꯏ ꯑꯣꯏꯕꯒꯤ ꯊꯣꯛꯑꯒ ꯌꯥꯎꯕꯗꯣ
ꯑꯩꯈꯣꯏꯗꯤ ꯑꯗꯨꯗꯒꯤ ꯈꯔ ꯆꯪꯂꯅꯤ ꯑꯩꯈꯣꯏꯒꯤ ꯃꯤ ꯑꯩꯈꯣꯏ ꯃꯤꯒꯤ ꯈꯨꯜ ꯂꯩꯌ‌ꯦꯕꯥ
ꯎꯝ ꯎꯝ ꯎꯝ
ꯑꯗꯨ ꯑꯗꯤ ꯑꯗꯨ ꯇꯝꯄꯥꯛ ꯃꯆꯥꯗꯒꯤ ꯑꯥ ꯂꯝꯄꯥꯛ ꯍꯥꯏꯕ꯭ꯔꯥ ꯇꯝꯄꯥꯛ ꯍꯥꯏꯕ꯭ꯔꯥ ꯒ꯭ꯔꯥꯎꯟꯗꯣ
ꯈꯪꯗ꯭ꯔꯕꯣ ꯅꯪ ꯈꯪꯗ꯭ꯔꯕꯣ ꯂꯝꯄꯥꯛ ꯂꯝꯄꯥꯛ
ꯑꯣ ꯑꯆꯥꯆꯥ ꯑꯗꯨꯗꯒꯤ ꯈꯔ ꯆꯠꯂꯅꯤ ꯀꯤꯂꯣꯃꯤꯇꯔ ꯑꯃ ꯁꯨꯗ꯭ꯔꯦꯗ
ꯑꯩꯈꯣꯏ ꯂꯩꯀꯥꯏ ꯌꯥꯎꯕꯅꯦ ꯑꯗꯨꯒ
ꯅꯣꯏꯅ ꯂꯩꯕ ꯃꯐꯝꯗꯣ
ꯑꯥ
ꯎꯝ
ꯅꯩꯀꯥꯂꯣꯡꯗꯣ ꯈꯪꯕ꯭ꯔꯥ
ꯈꯪꯗꯦ ꯑꯗꯨꯒꯗꯤ
ꯑ ꯌꯥꯝ ꯅꯛꯄꯅꯦ ꯃꯣꯏꯒ
ꯎꯝ ꯍꯣꯏ ꯑꯗꯨꯝ ꯅꯛꯅꯔꯝꯕꯅꯦ ꯑꯗꯨ ꯃꯈꯣꯡ ꯍꯥꯏꯕꯅꯤꯅ ꯑꯗꯨꯋꯥꯏꯒꯤ ꯑꯦꯔꯤꯌꯥꯗꯤ ꯑꯗꯨꯝ ꯑꯣꯏꯕꯕꯨꯗꯤ ꯑꯣꯏꯔꯝꯃꯅꯤ
ꯅꯣꯡꯃ ꯑꯃꯨꯛ ꯂꯥꯛꯑꯣ ꯊꯦꯡꯅꯁꯦ
ꯎꯝ ꯎꯝ ꯍꯥꯏꯔꯛꯀꯦ ꯂꯥꯛꯑꯀꯥꯟꯗ
ꯑꯦꯝ ꯌꯨꯗ ꯂꯥꯛꯑꯗꯤ ꯑꯗꯨꯝ ꯍꯥꯏꯔꯛꯀꯦ
ꯍꯣꯏ ꯍꯣꯏ ꯍꯣꯏ
ꯃꯁꯇꯥꯔ ꯇꯝꯕ ꯑꯣꯏꯔꯝꯒꯅꯤꯗ
ꯑꯥꯎ ꯎꯝ
ꯀꯣꯂꯦꯖꯇꯤ ꯒ꯭ꯔꯦꯖꯨꯑꯦꯁꯟꯗꯤ ꯀꯥꯏꯗ ꯇꯝꯕꯅꯣ
ꯎꯝ ꯑꯥ ꯖꯤ ꯄꯤꯗ
ꯑꯣ ꯇꯨ ꯊꯥꯎꯖꯟ ꯀꯌꯥꯗ ꯂꯣꯏꯔꯦ ꯒ꯭ꯔꯦꯖꯨꯑꯦꯁꯟ
ꯀꯨꯏꯗꯔꯤ
ꯀꯨꯏꯗ꯭ꯔꯦ ꯑꯩꯁꯨ ꯁꯤ ꯅꯣꯏꯒꯤ ꯗꯤ ꯑꯦꯝꯌꯨꯗ ꯇꯝꯕꯅꯦ ꯍꯧꯖꯤꯛ ꯅꯠꯇꯦ ꯇꯝꯕ ꯂꯣꯏꯔꯦ ꯇ꯭ꯋꯦꯟꯇꯤ ꯐꯣꯔ ꯇꯨ ꯇꯨ ꯊꯥꯎꯖꯟ ꯇ꯭ꯋꯦꯟꯇꯤ ꯐꯣꯔꯗ ꯂꯣꯏꯕꯅꯦꯕ
ꯒꯦꯖꯨꯌꯦꯁꯟ
ꯑꯥ
ꯑꯣ ꯑꯉꯥꯡꯅꯦ ꯅꯣꯏꯗꯤ
ꯅꯣꯏ ꯍꯣꯏ ꯑꯩꯔꯣ
ꯑꯝ ꯑꯝ ꯑꯝ
ꯅꯪꯅ ꯑꯍꯟ ꯑꯣꯏꯔꯝꯒꯅꯤ ꯑꯣ ꯑꯩꯅ ꯇ꯭ꯋꯦꯟꯇꯤ ꯐꯣꯔꯗ ꯅꯪꯅ
ꯑꯩꯈꯣꯏ ꯇ꯭ꯋꯦꯟꯇꯤ ꯇꯨꯗ ꯂꯣꯏꯔꯦ
ꯑꯣ ꯇ꯭ꯋꯦꯟꯇꯤ ꯇꯨ
ꯎꯝ
ꯏꯆꯦ ꯀꯥꯎꯒꯦ ꯑꯗꯨꯗꯤ ꯍ
ꯌ
ꯃꯥꯁꯇꯔꯗꯤ ꯀꯨꯏꯔꯝꯒꯅꯤ ꯑꯗꯨ ꯃꯥꯁꯇꯔ ꯂꯣꯏꯕꯗꯤ
ꯃꯥꯁꯇꯔ ꯂꯣꯏꯕ ꯎꯝ
ꯅꯪ ꯑꯣ ꯑꯆꯥꯠ ꯆꯥ ꯎꯝ ꯑꯗꯨꯗꯤ ꯑꯩꯈꯣꯏ ꯅꯪꯁꯦ ꯀꯌꯥ ꯀꯩ ꯗꯤꯄꯥꯔꯠꯃꯦꯟꯗ ꯌꯥꯎꯕꯅꯣ
ꯈꯪꯗꯦ
ꯈꯪꯔꯝꯒꯅꯤ ꯑꯩꯈꯣꯏ ꯁꯤꯅꯤꯌꯔꯒ ꯈꯪꯔꯝꯒꯅꯤ ꯑꯗꯨꯗꯤ ꯈꯣꯢ ꯁꯤꯅꯦꯔꯁꯨ ꯑꯦꯝ ꯌꯨꯗ ꯌꯥꯝ ꯇꯝꯃꯦꯕ
ꯃꯌꯥꯝ ꯂꯩ ꯀꯩꯅꯣ ꯑꯗꯨꯕꯨꯗꯤ
ꯑꯥ ꯑꯦꯝ ꯌꯨ ꯀꯦꯝꯄꯥꯁꯁꯦ ꯅꯨꯡꯉꯥꯏꯔꯝꯒꯅꯤꯗ ꯌꯥꯝ ꯏꯪꯉꯦ ꯀꯣ
ꯅꯨꯡꯉꯥꯏꯌꯦ ꯅꯨꯡꯉꯥꯏꯌꯦ ꯅꯣꯏ ꯁꯦꯅꯤꯌꯔꯁꯤꯡ ꯂꯩꯕꯗꯣ ꯅꯣꯏ ꯑꯍꯤꯡꯒ ꯂꯦꯛꯑꯒ ꯂꯩꯇ꯭ꯔꯣ ꯅꯣꯡ ꯐꯥꯗꯣꯛ
ꯑꯩꯈꯣꯏꯁꯦ ꯑꯗꯨꯝ ꯕꯖꯥꯔꯗꯒꯤ ꯌꯥꯝ ꯁꯥꯔꯒ ꯂꯥꯛꯄꯅꯦꯕ
ꯎꯝ
ꯑꯗꯣ ꯑꯦꯝ ꯌꯨ ꯌꯥꯎꯔꯗꯤ ꯌꯥꯝ ꯏꯪꯉꯦ ꯑꯩꯈꯣꯏꯕꯨꯗꯤ ꯎꯃꯥꯡ ꯌꯥꯝ ꯎꯄꯥꯟ ꯍꯥꯏꯀꯣ ꯎꯃꯥꯡ ꯍꯥꯏꯅꯦ ꯎꯄꯥꯟ ꯎꯄꯥꯜ ꯌꯥꯝꯕꯅꯤꯅꯀꯣ
ꯑꯥꯎ ꯑꯥꯎ ꯑꯥꯎ